ꯑꯣ ꯇꯔꯕꯣ
ꯎꯝ
ꯆꯗꯕꯣ
ꯆ ꯔꯦ ꯀꯏꯔꯦ ꯆꯠ ꯆ ꯊꯣꯄ ꯅꯪꯦ
ꯑꯩꯁꯤ ꯆꯥꯦꯗ ꯁ
ꯀꯩ ꯏꯟꯊꯥꯡ ꯆꯥꯔꯦ
ꯁ ꯐ ꯆꯅꯥꯒ ꯑꯂꯨ
ꯍꯧꯔꯕꯒꯅꯦꯗꯗꯤ
ꯍꯥꯎ ꯑꯗꯨꯝ ꯍꯥꯎ ꯍꯣꯏ ꯗꯥꯏ ꯌꯥꯝ ꯍꯥꯎꯕꯗꯤ ꯅꯠꯇꯦ
ꯀꯩ ꯇꯧꯔꯤꯅꯣ
ꯄꯣꯊꯥꯔꯤꯌꯦꯗ ꯐꯃꯨꯡꯗ ꯆꯠꯄꯤ ꯆꯥꯛꯆꯥ ꯅꯪꯗꯤ ꯀꯔꯤ ꯃꯊꯦꯜ ꯆꯥꯒꯦ
ꯑꯣ ꯍꯥꯏꯁꯦ ꯁꯀ꯭ꯋꯥꯁ ꯆꯐꯨ ꯄꯁꯪ ꯄ ꯐꯠ ꯆꯥꯏ ꯍ ꯏꯁꯀ꯭ꯋꯥꯁꯇꯣ ꯌꯨꯝꯗꯒꯤ ꯊꯥꯔꯛꯄꯀꯣ ꯌꯥꯝꯕꯅꯤꯅ ꯑꯗꯨꯒꯤ ꯆꯔꯦ
ꯑꯣꯀꯦ ꯆꯥꯕ ꯃꯇꯝ ꯌꯧꯔꯦꯀꯣ ꯁ꯭ꯀꯣꯜ ꯆꯥꯕ ꯃꯇꯝꯅꯤꯀꯣ ꯍꯧꯖꯤꯛꯀꯥꯟ ꯀꯣ
ꯑꯁ ꯂꯣꯏꯒꯗꯧꯔꯦ ꯁꯀꯣꯜꯁꯨ ꯀꯟꯕ ꯍꯧꯔꯦ
ꯑꯩꯈꯣꯏꯗꯤ ꯆꯥꯕꯁ ꯐꯪꯗ꯭ꯔꯤꯅ ꯁꯀꯣꯁꯇꯝ ꯌꯨꯁ ꯇꯧꯒꯅꯤ
ꯌꯥꯝ ꯐꯪꯗ꯭ꯔꯣ ꯁꯤꯂꯣꯡꯗꯗꯤ
ꯁꯤꯤꯂꯣꯡꯗ ꯐꯪꯉꯁꯨ ꯊꯣꯡꯕꯤꯔꯕꯗꯣ ꯍꯣꯁꯄꯤꯇꯇꯥꯦꯜ ꯑꯣꯏꯕꯅꯤꯅ
ꯑꯣ ꯃꯨꯀ ꯍꯧꯁꯤ ꯌꯥꯎꯗꯔꯣ ꯅꯪ ꯂꯩ ꯂꯩ ꯋꯥ
ꯍꯣꯏ
ꯑꯁ ꯑꯗꯨꯗꯤ ꯍꯣꯁꯇꯦꯜꯒꯤ ꯌꯦꯟꯁꯥꯡꯁꯦ ꯍꯥꯎꯔꯝꯔꯣꯏ ꯑꯗꯨꯗꯤ ꯍꯥꯎ꯭ꯔꯥ ꯃꯣꯔꯣꯛꯀꯨꯝꯕ ꯃꯦꯠꯂꯒꯗꯤ ꯄꯤꯕ꯭ꯔꯥ ꯑꯗꯣ ꯃꯣꯏ ꯍꯁꯦꯜꯁꯦ
ꯃꯣꯔꯣꯛ ꯍꯣꯏ ꯃꯣꯔꯣꯛꯄꯨꯗꯤ ꯃꯦꯜꯂꯦꯀꯣ ꯑꯗꯨꯕꯨ ꯔꯧꯛꯇꯤ ꯃꯦꯜꯂꯦ ꯔꯧ ꯃꯦꯜ ꯄꯤꯅꯦ ꯆꯥꯛ ꯈꯤꯇꯪ ꯆꯥꯕ ꯌꯥꯕꯗ ꯑꯣꯁ꯭ꯔꯗꯤ ꯀꯗꯥ ꯍꯥꯏꯗꯨꯒ
ꯆꯥꯕ ꯌꯥꯔꯔꯣꯏ ꯍꯣꯏ ꯃꯣꯔꯣꯛ ꯃꯦꯠꯄ ꯌꯥꯎꯗ꯭ꯔꯗꯤ ꯀꯩ ꯍꯥꯏꯗꯣꯏꯔꯥ ꯍꯣꯁꯇꯦꯜꯒꯤ ꯆꯥꯡꯗꯤ ꯌꯥꯝꯅ ꯎ ꯄ꯭ꯂꯦꯟ ꯑꯣꯏꯅ
ꯑꯥ ꯉꯁꯤꯗꯤ ꯊꯕꯛ ꯆꯠꯄ꯭ꯔꯣ ꯊꯕꯛ ꯆꯤꯟꯕ꯭ꯔꯣꯅ ꯃ ꯅꯪꯒꯤ ꯍꯥꯏꯕꯗꯤ ꯃꯣꯔꯅꯤꯡ ꯇꯣꯅ ꯊꯕꯛ ꯇꯧꯕ ꯣꯔ ꯊꯥꯠ
ꯑ ꯅꯠꯇꯦ ꯊꯕꯛ ꯆꯤꯟꯤꯟꯦ ꯉꯁꯥꯏꯗꯣ ꯑꯩ ꯑ ꯑꯗꯨ ꯏꯟꯇꯔꯚꯤꯌꯨ ꯑꯃ ꯆꯠꯄꯀꯣ ꯑꯗꯨꯒꯤ ꯑꯩꯗ ꯁꯪꯗꯕ ꯍꯥꯏꯕ ꯇꯥꯔꯦ ꯑꯗꯣ ꯍꯧꯖꯤꯛꯁꯦ ꯏꯟꯇꯔꯚꯤꯌꯨ ꯂꯣꯏꯔꯒ ꯁꯤ ꯋꯥꯔ ꯁꯤꯃꯤꯇ꯭ꯔꯤ ꯐꯝꯕꯒ ꯂꯩꯦ ꯏꯪ ꯃꯅꯤ
ꯀꯔꯝꯕ ꯏꯟꯇꯔꯚꯤꯌꯨꯅꯣ
ꯑ ꯀꯩꯅꯅꯅꯦ ꯀꯥꯏꯅ ꯃꯣꯏꯁ ꯑ ꯁ꯭ꯀꯨꯜꯗꯨꯗꯤꯔꯣ ꯐꯪꯗꯦꯀꯣ ꯑꯩꯅ ꯇꯧꯕ ꯑꯃ ꯐꯪꯗꯗꯤ ꯁ꯭ꯀꯨꯜꯗꯨꯅꯤꯗꯣ ꯃꯣꯏꯁꯦꯇꯝ ꯀꯁꯇꯃꯔ ꯁꯥꯔꯚꯤꯁ ꯀꯣꯜꯒꯨꯝꯕ ꯄꯥꯏꯅꯤꯉꯥꯏꯀꯣ ꯑꯗꯨꯃꯥꯏꯅ ꯇꯧꯅꯤꯉ ꯑꯩ ꯉꯁꯤ ꯏꯟꯇꯔꯚꯤꯌꯨ ꯂꯥꯛꯑꯣ ꯍꯥꯏꯕꯒꯤ ꯑꯁꯤ ꯑꯗꯨꯝ ꯅꯪ ꯈꯥꯡꯔꯝꯒꯅꯤꯐꯥꯎ ꯅꯥꯒꯔꯥꯝ ꯇꯥꯡꯈꯨꯜ ꯑꯦꯚꯦꯅ꯭ꯌꯨꯗ
ꯐꯪꯉꯗ ꯐꯪꯉꯗ
ꯑꯥ ꯑꯗꯨꯋꯥꯏꯗ ꯎꯝ ꯑꯗꯨꯗꯤꯅꯦ ꯆꯠꯄꯗꯣ
ꯑꯣꯀꯦ ꯐꯅꯦ ꯐꯩꯅꯦ ꯍꯧꯖꯤꯛ ꯋꯥꯔꯁ ꯃꯦꯇꯔꯤꯌꯦꯜ ꯂꯩꯔꯦꯕ
ꯋꯥꯔꯁ ꯃ ꯏꯠꯂꯤꯗ ꯁꯤꯗ ꯏꯕꯅꯤꯅꯜꯦꯟ ꯃꯃꯥꯡꯗ ꯌꯥꯝ ꯁꯥꯏꯕ ꯑꯗꯨꯒꯤ ꯁꯤꯗ ꯃꯇꯝ ꯈꯔ ꯂꯩ ꯂꯦꯞꯊꯣꯛꯀꯦ ꯍꯥꯏꯔꯒ ꯂꯥꯛꯥꯛꯄꯗꯗ ꯏꯅꯤꯡꯕꯒꯤ
ꯑꯦ
ꯑ
ꯇꯧꯔꯃꯨꯀꯣ
ꯑꯁꯤ ꯉꯁꯤ ꯅꯨꯡꯁꯥ ꯊꯣꯛꯇꯦ ꯁꯤꯗꯁꯨ
ꯎꯝ
ꯊꯧꯔꯝꯕꯅꯦ ꯑꯗꯣ ꯉꯁꯤ ꯍꯧꯖꯤꯛꯁ ꯈꯔ ꯃꯝꯕ ꯍꯧꯔꯦ
ꯎꯝ
ꯅꯣꯏꯒꯤ ꯃꯐꯝꯗꯨꯗꯤ ꯅꯨꯡꯉꯥꯏꯔꯝꯒꯅꯤ ꯅꯣꯡ ꯑꯃꯨꯛꯇ ꯑꯃꯨꯛ ꯏꯪ
ꯃꯤ ꯃꯟꯗꯤ ꯑꯃꯨꯛ ꯅꯨꯡꯉꯥꯏꯔꯛꯇ꯭ꯔꯦꯗ
ꯑꯗꯨꯜꯒ ꯃ ꯃꯔꯄ꯭ꯔ ꯅꯎꯄ ꯄꯨ ꯀꯃꯥꯏꯅ ꯇꯧꯒꯦ ꯀꯝꯄ꯭ꯂꯦꯁꯟꯗꯣ
ꯀꯝꯄꯂꯤꯁꯟꯗꯤ ꯀꯣ ꯑ ꯑꯩꯒꯤꯗꯃꯛꯇꯤ ꯀꯩ ꯐꯥꯏꯗꯦ ꯁꯤꯗ ꯂꯩꯕ꯭ꯔꯦ ꯑꯗꯨꯝ
ꯍꯦ ꯇ ꯏꯗꯦ
ꯉꯧꯊꯣꯛ ꯑꯗꯨꯝ ꯉꯧ ꯁꯤꯗ ꯉꯧꯕ ꯃꯥꯜꯂꯦꯗ ꯂꯩꯕꯁꯤꯡꯁꯤꯀꯣ ꯍꯥꯏꯕꯗꯤ ꯑꯩꯗꯤ ꯌꯨꯝ ꯌꯨꯝ ꯃꯄꯥꯟꯗꯤ ꯌꯨꯝ ꯃꯄꯥꯟꯗꯤ ꯊꯣꯛꯑꯁꯤ ꯍꯥꯏꯕꯗꯤ ꯅꯨꯡꯁꯥ ꯌꯥꯝ ꯁꯥꯗꯕꯅꯤꯅꯀꯣ ꯀꯄꯂꯦ ꯁꯖꯦ ꯑꯗꯨ ꯉ ꯑꯣꯏꯣꯏꯗꯥꯁꯇ ꯂꯩꯖꯦ
ꯍꯥꯏꯕꯗꯤ ꯏꯪꯕ ꯃꯐꯝꯗꯁꯦ ꯀꯩ ꯍꯥꯏꯗꯣꯏꯔꯥ ꯅꯨꯡꯁꯥ ꯌꯥꯝ ꯊꯣꯛꯇ꯭ꯔꯗꯤ ꯑꯗꯨꯝ ꯃꯨꯔꯛꯏꯅ
ꯍꯣꯏ ꯍꯣꯏ ꯑꯗꯨꯁꯨ ꯑꯗꯨꯃꯥꯏꯅ ꯇꯧꯕ ꯁꯨ ꯂꯩꯌꯦꯕꯀꯣ ꯑꯗꯨ ꯑꯣꯏꯔꯁꯨ ꯁꯤꯗꯗꯤ ꯑꯗꯨꯃꯥꯏꯅ ꯇꯧꯗꯦ
ꯑꯣ
ꯑꯗꯣ ꯈꯪꯗꯦ ꯑꯀꯣꯛꯄꯕꯨꯗꯤꯀꯣ ꯑꯩꯈꯣꯏꯗꯤ ꯀꯅ ꯇꯧꯗꯦꯕꯨꯗꯤ
ꯅꯦꯋꯥꯒꯨꯝꯕꯗꯤ ꯀꯩꯅꯣ ꯇꯧꯗꯕ꯭ꯔꯥ ꯑꯩ ꯅꯍꯥꯟꯅꯦ ꯁꯤꯂꯣꯡꯗ ꯂꯩꯕ ꯅꯨꯄꯥ ꯑꯗꯨ ꯒꯦꯝ ꯁꯅꯕ ꯀꯥꯟꯗ ꯍꯥꯏꯕꯗꯤ ꯎ ꯑꯗꯨꯝ ꯀꯟꯇꯦꯛ ꯅꯝꯕꯔ ꯂꯩ ꯂꯩꯕꯀꯣ ꯑꯗꯨ ꯃꯥꯗꯤ ꯎꯝ ꯁꯤꯂꯣꯡꯅ ꯂꯩꯕꯅꯤ ꯍꯥꯏꯔꯒ ꯅꯦꯠꯋꯥꯛꯇ ꯑꯗꯨꯝ ꯒꯦꯝꯁ ꯁꯥꯅꯥꯕ ꯀꯥꯟꯗꯅꯦ ꯅꯅꯦꯉꯣꯛꯁꯤ ꯌꯥꯗꯦ ꯅꯅꯦꯕꯛꯇ ꯁꯤꯁꯨ ꯌꯥꯗꯦ ꯑꯗꯨꯝ ꯀꯝꯄ꯭ꯂꯦꯟ ꯇꯔꯒ ꯂꯩꯕ ꯅꯣꯏꯗꯤ ꯀꯩꯧ ꯀꯃꯥꯏꯅ ꯇꯧꯒꯦ ꯅꯤꯔꯣꯁꯦ
ꯑꯩꯈꯣꯏꯒꯤ ꯅꯦꯠꯋꯛ ꯌꯥꯝ ꯅꯨꯡꯉꯥꯏꯇꯦ ꯆꯨꯝꯃꯦ ꯑꯗꯨꯕꯨ ꯋꯥꯏ ꯐꯥꯏ ꯐꯥꯏꯕꯔ ꯄꯥꯏꯌꯦꯕꯀꯣ
ꯑꯣ ꯑꯗꯨꯗꯒꯤ ꯑꯣꯏꯕ ꯃꯥꯜꯂꯦꯕ
ꯎꯝ
ꯃꯥꯁꯦ ꯌꯥꯝ ꯊꯦꯡ ꯊꯦꯡꯅ ꯒꯦꯝꯗꯣ ꯆꯪꯕ ꯑꯗꯣ ꯑꯩꯅ ꯀꯧꯕ ꯀꯥꯟꯗꯗꯤ ꯃꯥꯁꯦ ꯏꯁꯅꯦꯋꯥꯛ ꯌꯥꯗꯕꯒꯤ ꯑꯩꯒꯤ ꯑꯩ ꯍꯧꯖꯤꯛ ꯁꯥꯟꯅꯥꯔꯣꯏ ꯑꯗꯨꯝ ꯍꯥꯏꯕꯀꯣ ꯑꯦꯛꯁꯀ꯭ꯌꯨꯁꯔꯗꯤ ꯑꯦꯛꯁꯀ꯭ꯌꯨꯁ ꯇꯧꯔꯛ ꯍꯥꯏꯕꯗꯤ ꯑꯗꯨ ꯑꯣꯏꯒꯗ꯭ꯔꯥ ꯍꯥꯏꯔꯒꯅꯦꯕ ꯌꯥꯗꯕ ꯃꯥꯜꯂꯦ
ꯑꯣ
ꯅꯪꯗꯤꯒꯦꯦꯝꯒꯨꯝꯕ ꯆꯅꯗꯣ
ꯒꯦꯝꯗꯤ ꯑꯩꯒꯤ ꯇꯥꯏꯞ ꯅꯠꯇꯦ ꯑꯩ ꯒꯦꯝꯁ ꯗꯦ
ꯑ ꯍꯗꯨ
ꯍꯟꯅ ꯑꯩ ꯍꯟꯅꯗꯤ ꯁꯟꯅꯔꯝꯃꯦ ꯑꯦꯂꯚꯦꯟ ꯔꯥꯏ ꯇꯦꯣ
ꯑ
ꯁꯤꯒ ꯁꯤ ꯑꯣ ꯁꯤꯒ ꯁꯅꯔꯝꯃꯦ ꯃꯣꯕꯥꯏꯜ ꯂꯦꯖꯦꯟꯗꯤ ꯍꯩꯇꯕ ꯑꯩ ꯒ꯭ꯌꯥꯟ ꯇꯥꯗꯕ
ꯑꯣ ꯑꯅꯦꯕꯕꯥꯔꯗꯁꯤꯅꯥ
ꯁꯃꯣ ꯊ ꯂꯩꯗꯤꯅꯨꯡꯉꯥꯏ ꯅꯨꯡꯉꯥꯏꯕꯣꯅꯦ ꯭ꯌꯥꯟ ꯇꯗꯤꯝ
ꯍꯣꯏ ꯃꯤ ꯈꯔ ꯑꯗꯨꯃꯥꯏꯅ ꯍꯥꯏꯌꯦ ꯏꯃꯥꯟꯅꯕ ꯑꯃꯁꯨ ꯀꯣ ꯃꯥꯁꯦ ꯄꯞꯖꯤꯁꯤꯅ ꯍꯥꯏ ꯍꯥꯏ ꯋꯥ ꯄꯥꯂꯤꯁꯤꯅ ꯍꯥꯏꯔꯒ ꯑꯩꯅ ꯃꯣꯕꯥꯏꯜ ꯂꯤꯖꯦꯟꯁꯤꯅꯥꯁꯦ ꯏꯕꯥꯅꯤ ꯁꯅꯥꯁꯦ ꯍꯥꯏꯔꯒ ꯃꯥꯣ ꯑꯁ ꯒ꯭ꯌꯥꯟ ꯇꯥꯗꯦ ꯌꯥꯝ ꯂꯨꯕꯒꯨꯝ ꯇꯧꯋꯦ ꯑꯩꯒꯤ ꯏꯟꯇꯔꯦꯁꯁꯨ ꯌꯥꯎꯗꯦ ꯁꯅꯥꯕꯁꯨ ꯍꯩꯇꯦ ꯍꯥꯏꯕꯒꯤ ꯃꯥꯣ ꯅꯍꯥꯟꯗꯤ ꯑꯗꯨꯝꯃꯛ ꯁꯥꯟꯅꯔꯝꯕꯅꯦ ꯑꯗꯣ ꯃꯥꯗ ꯁꯥꯟꯅꯕ ꯍꯩꯇꯕꯒꯤ ꯑꯥꯅꯤꯟꯁꯇꯣ ꯑꯃꯨꯛ ꯇꯧꯈꯤꯕ ꯄꯞꯖꯤꯗꯤ ꯐꯖꯅ ꯁꯅꯕ ꯂꯩꯕ ꯃꯥꯁꯦ
ꯎꯝ ꯃꯣꯕꯥꯏꯜ ꯂꯖꯦꯟꯗꯤ ꯞ ꯇꯥꯔꯦꯗ ꯀꯃꯥꯏꯅ ꯁꯅꯥꯕꯅꯣ ꯀꯔꯤ ꯇꯧꯅꯣ ꯑꯉꯥꯡ ꯃꯆꯥ ꯌꯥꯝ ꯃꯟꯥꯟꯕꯣ
ꯂꯅꯨꯡꯉꯥꯏꯔꯤꯅꯦ ꯐ꯭ꯔꯤ ꯇꯥꯏꯝ ꯑꯣꯏꯕ ꯀꯥꯟꯗꯨꯁꯤꯅꯅꯥꯕꯗꯣ ꯑꯩꯗꯤ ꯄꯕꯖꯤꯗ ꯄꯞꯖꯤꯗ ꯁꯅꯥꯁꯦ ꯑꯗꯨꯝ ꯀꯧꯋꯦ ꯄꯥꯝꯃꯤ ꯈꯔꯅꯀꯣꯅ ꯄꯞꯖꯤ ꯑꯃꯨ ꯁꯅꯔꯦ ꯍꯥꯏꯕꯗꯤ ꯁ ꯁꯥꯟꯅꯗꯦ ꯑꯗꯨ ꯑꯣꯏꯔꯁꯨ ꯑꯗꯨꯝ ꯌꯦꯡꯕ ꯀꯥꯟꯗ ꯀꯩ ꯍꯥꯏꯔ ꯀꯣꯛꯒ ꯌꯥꯝ ꯉꯥꯎꯋꯦꯕ ꯌꯥꯝ ꯂꯦꯡꯉꯒ ꯀꯩ ꯍꯥꯏꯗꯣꯏꯔꯥ ꯎꯝ ꯇꯧꯔꯒ ꯂꯩꯕꯗꯣ ꯑꯩꯒꯤꯗꯤ ꯈꯪꯗ꯭ꯔꯦ ꯑꯗꯨꯗꯤ ꯑꯥꯏꯗꯤꯌꯥ ꯌꯥꯎꯗ꯭ꯔꯦ
ꯁꯤꯔ ꯁꯤꯕꯗꯤꯁꯅꯕꯣ
ꯍꯥꯟꯅꯁꯦ ꯍꯥꯏ ꯁ꯭ꯀꯨꯜ ꯀꯥꯔꯤꯉꯩ ꯑ ꯍꯥꯏ ꯁ꯭ꯀꯨꯜ ꯂꯣꯏꯔ ꯏꯂꯚꯦꯟ ꯇ꯭ꯋꯦꯜ ꯋꯥꯦꯔꯥ ꯁꯅꯥꯕꯨꯒꯨꯝ ꯇꯧꯋꯦ ꯍꯣꯏ ꯀꯥꯎꯔꯦ ꯅꯠꯇꯦ ꯀ꯭ꯂꯥꯁ ꯆꯂꯅꯤ ꯀꯣ ꯀ꯭ꯂꯥꯁ ꯑꯣꯐ ꯇꯔꯥ
ꯀ꯭ꯂꯥꯁ ꯑꯣꯐ ꯥꯟꯁ
ꯑꯥ ꯑ ꯑ ꯑꯥ ꯑꯥ ꯍꯣꯏ ꯍꯥꯟꯅ ꯁꯅꯔꯝꯃꯦꯗꯣ ꯈꯪꯗ꯭ꯔꯦ ꯍꯧꯖꯤꯛꯇꯤ ꯀꯥꯎꯥꯎꯔꯦ
ꯍꯥꯟꯅ ꯑꯩꯈꯣꯏ ꯀ꯭ꯂꯥꯁ ꯑꯩ ꯀ꯭ꯂꯥꯁ ꯇꯦꯟ ꯑꯩꯠ ꯅꯥꯏꯟ ꯇꯦꯟ ꯀꯥꯔꯤꯉꯥꯏꯗ ꯌꯥꯝꯕ ꯍꯔ ꯃꯅꯤ
ꯍꯣꯏ ꯍꯥꯏ ꯁ꯭ꯀꯨꯜ ꯑꯣ ꯑꯁꯤ ꯇꯨ ꯊꯥꯎꯖꯟ ꯐꯤꯐꯇꯤꯟ ꯐꯣꯔꯇꯤꯟ ꯐꯤꯐꯇꯤꯟ ꯁꯤꯛꯁꯇꯤꯟ ꯁ ꯐꯥꯏꯗꯅꯦꯦꯀꯣ
ꯁꯨꯃꯥꯏꯗ ꯌꯥꯝ
ꯎꯝ ꯍꯣꯏ ꯑꯗꯨ ꯒꯦꯝꯗꯤ ꯌꯥꯝ ꯃꯃꯤꯡꯁꯤ ꯌꯥꯝ ꯆꯠꯂꯝꯃꯦ ꯍꯣꯏ ꯍꯧꯖꯤꯛ ꯐꯥꯎ ꯈꯔꯗꯤ ꯃꯤ ꯤꯟꯅꯥꯒ ꯂꯑꯦ
ꯍꯣꯏ
ꯎ ꯍꯥꯏꯥꯏꯗꯦ ꯍꯥꯏꯗꯦ ꯍꯥꯏꯒꯤꯇꯦ
ꯁꯨꯝ ꯍꯅ ꯌꯛꯇꯗꯤ ꯃꯅꯤꯡ ꯂꯩꯦꯔ
ꯑꯍꯥꯟꯕ ꯑꯣꯏꯔꯁꯨ ꯃꯤ ꯈꯔꯗꯤ ꯌꯥꯝ ꯁꯥꯟꯅꯔꯒ ꯂꯩꯏꯗ ꯅꯪꯁꯅ ꯅꯤꯡꯗꯨꯕꯒꯤꯅꯦ
ꯑꯉꯥꯡ ꯃꯆꯥ ꯌꯥꯝ ꯀꯥꯏꯌꯦꯕ ꯍꯧꯖꯤꯛ ꯍꯧꯖꯤꯛ ꯃꯇꯝꯗ ꯑꯗꯨ ꯂꯩꯔꯤ ꯗꯤ ꯋꯥꯈꯟꯗ ꯌꯥꯝ ꯃꯦꯆꯨꯔ ꯑꯣꯏꯗꯕꯤ ꯑꯉꯥꯡꯒꯤ ꯇꯥꯏꯞꯇ ꯇꯧꯔꯒ ꯂꯩꯕ ꯃꯤ ꯃꯥꯜꯂꯦꯕ
ꯑꯗꯨ ꯃꯥꯟꯗꯤ ꯃꯥꯜꯂꯦ ꯑꯗꯨꯒ ꯐ꯭ꯔꯤ ꯇꯥꯏꯝꯗꯤ ꯀꯩ ꯍꯥꯏꯗꯣꯏꯔꯥ ꯕꯣꯔꯤꯡ ꯆꯨꯕ ꯀꯥꯟꯗ ꯁꯤꯗꯅꯥꯏꯔꯣ
ꯍꯣꯏ ꯑꯗꯨꯕꯨꯗꯤ
ꯃꯤ ꯈꯔꯗꯤ ꯌꯥꯝ ꯁꯔꯁ ꯑꯣꯏ ꯑꯗꯨ ꯁꯅꯥꯔꯒ ꯂꯥꯛꯏꯍꯦ
ꯎꯝꯝ ꯗꯤ ꯅꯨꯡꯉꯥꯏꯅꯤ ꯍ ꯒꯦꯟꯁ ꯅꯥꯔꯁꯦ ꯃꯥꯏꯟ ꯔꯤꯐ꯭ꯔꯦꯁꯤꯡ ꯑꯣꯏꯕꯅꯤ
ꯀꯩꯁꯨ ꯆꯠꯇꯕ꯭ꯔꯥ ꯅꯪꯗꯤ
ꯎ ꯑꯩꯗꯤ ꯌꯨꯝꯗ ꯑꯗꯨꯝ ꯂꯩꯗ ꯑꯦꯛꯖꯥꯝ ꯊꯥꯕ ꯑꯦꯛꯖꯥꯝ ꯂꯩꯕ ꯃꯇꯝꯗ ꯆꯠꯄ ꯂꯩꯇ꯭ꯔꯗꯤ ꯌꯨꯝꯗ ꯑꯗꯨꯝ ꯂꯩꯌꯦ
ꯍꯁ ꯃꯅꯗ
ꯍꯣꯏ ꯎꯝ ꯎ ꯃꯃꯜꯇ ꯀꯣꯏꯕꯨ ꯊꯗꯅꯤꯣꯏ ꯀꯁꯤ ꯄ ꯁꯦꯗ
ꯑꯗꯣ ꯋꯥꯀꯤꯡꯒꯨꯝꯕꯗ ꯆꯥꯛꯠꯇꯕ꯭ꯔꯥ ꯑꯗꯨꯣ ꯃꯅꯥꯛꯇ ꯎꯝ ꯍꯥꯏꯕꯗꯤ ꯃꯅꯨꯡꯗ ꯔꯣꯝ ꯃꯅꯨꯡꯗ ꯂꯩꯔꯦ ꯑꯗꯨꯝ ꯇꯤ ꯑꯗꯨꯝ ꯂꯩꯔꯗꯤ ꯕꯣꯔꯤꯡꯁꯦ ꯆꯨꯑꯦꯕ
ꯎꯝ
ꯈꯔ ꯈꯔꯗꯤ ꯆ ꯊꯧ ꯄꯇꯥ ꯍꯥꯋꯥ
ꯅꯪꯗꯨ ꯀꯔꯤ ꯂꯩꯀꯥꯏꯗ ꯂꯩꯕꯅꯦꯕ ꯑ ꯅꯝꯗꯨꯂꯣꯡ
ꯎꯝ
ꯎꯝ
ꯏ ꯐꯤꯒ ꯏ ꯅꯤ ꯂꯩ ꯍꯥꯟꯅꯗꯤ ꯑꯩ ꯏꯃꯥꯟꯅꯕꯤꯒ ꯂꯩꯔꯝꯕꯅꯦꯕꯁꯦ ꯎꯝ ꯑꯣ ꯎꯔꯤꯄꯣꯛ ꯁ꯭ꯋꯥꯏꯗꯀꯣ ꯑꯗꯣ ꯑꯩꯁꯦ ꯁꯤꯗ ꯉꯁꯤ ꯏꯟꯇꯔꯚꯤꯌꯨ ꯂꯩꯕꯅꯤꯅ ꯉꯔꯥꯡ ꯂꯥꯛ ꯇ
ꯑ ꯅ ꯤꯟꯀ ꯂꯩ ꯁꯀꯥꯔꯥ ꯃꯕ
ꯑꯥ ꯑꯩꯁ ꯗꯦꯅꯦꯔꯁ ꯗ ꯅꯪ ꯑꯃꯨꯛ ꯈꯪꯔꯝꯃꯤꯅꯦ ꯑꯩ ꯍꯪꯉꯛꯄ ꯀꯥꯟꯗ
ꯑꯣ ꯅꯪ ꯖꯤꯅꯤꯁꯀ ꯈꯪꯅꯕ꯭ꯔꯣ
ꯑꯩꯈꯣꯏ ꯑ ꯀꯩꯅꯣ ꯁꯥꯒꯥꯏ ꯃꯥꯟꯅꯔꯦ ꯑꯗꯨꯒ ꯈꯨꯟꯁꯨ ꯃꯥꯟꯅꯔꯦ ꯃꯥꯅ ꯅꯥꯒꯂꯦꯟꯗ ꯂꯩꯌꯦ ꯑꯗꯨ ꯑꯣꯏꯔꯁꯨ ꯈꯨꯟꯗꯣ ꯃꯥꯟꯅꯩꯑꯕ ꯆꯥꯔꯖ
ꯑꯣ ꯑꯣ ꯑꯣ ꯑꯣ ꯅꯪ ꯑꯗꯨ ꯂꯥꯏꯛ ꯈꯨꯟꯃꯤꯟꯁ ꯏꯝꯐꯥꯜꯗꯔ ꯅꯠꯇ꯭ꯔꯒ ꯑꯣꯀꯦ ꯑꯣꯀꯦ ꯑꯣꯀꯦ ꯎꯝ
ꯃꯥꯅ ꯅꯪꯉꯣꯟꯗ ꯁꯤꯌꯔ ꯇꯧꯔꯛꯄ꯭ꯔꯥ ꯃꯦ ꯁꯤ ꯁꯤꯒ ꯁꯤꯒꯤ ꯁꯤꯒ ꯋꯥꯔꯤ ꯁꯃꯁꯦ
ꯎꯝ ꯎꯝ ꯅꯍꯥꯟꯗꯣ ꯍꯣꯏ ꯍꯥꯟꯅ ꯑꯩꯉꯣꯟꯗ ꯍꯥꯏꯔꯛꯑꯦ ꯑꯗꯨꯒ ꯎꯝ ꯉꯔꯥꯡꯗꯒꯤ ꯅꯍꯥꯟ ꯈꯪꯒꯦ ꯇꯧꯕ ꯑꯗꯨꯒ ꯃꯥꯗꯨ ꯍꯣꯏ ꯈꯪꯉꯦ ꯑꯗꯨꯗꯤ ꯑꯩ ꯈꯪꯕꯅꯦ ꯑꯗꯨ ꯍꯥꯏ
ꯎꯝ
ꯀꯁꯨ ꯀꯦꯠ ꯊꯀ꯭ꯔꯣ
ꯃꯥꯟꯕꯕ꯭ꯔꯑꯌꯦ ꯈꯦꯇꯔꯤ ꯃꯥꯟꯕꯕ꯭ꯔ
ꯍꯗꯨ ꯃꯥꯥꯟꯕꯥꯟꯕ
ꯑꯦ ꯍꯣꯏ ꯃꯤ ꯑꯗꯨꯝ ꯃꯤ ꯑꯩꯒꯤ ꯑꯩꯕꯨ ꯈꯪꯗꯕ ꯃꯤꯁꯤꯡꯁꯦ ꯑꯩꯒꯤ ꯃꯤꯡ ꯍꯥꯏꯔꯗꯤ ꯅꯪ ꯈꯦꯁꯂꯤꯛꯔꯣ ꯅꯠꯇ꯭ꯔꯒ ꯅꯪ ꯃꯩꯇꯩꯔꯣ ꯑꯁꯤ ꯈꯛꯇꯅꯦ ꯀꯣꯏꯁꯟꯁꯦ ꯂꯥꯛꯄ ꯅꯠꯇꯦꯍꯦ ꯑꯩꯁꯦ ꯄ꯭ꯔꯦꯛꯇꯤꯁꯅꯦ
ꯑꯣ ꯭ꯔꯦꯞꯇꯤꯁ꯭ꯔꯣ ꯎ ꯑꯩꯁꯨ ꯭ꯔꯦꯞꯇꯤꯁ ꯗ
ꯎꯝ ꯀꯩꯅ ꯇꯪꯛ ꯍꯣꯦ ꯆꯥꯔꯖ ꯌꯥꯝ ꯑꯆꯧꯕ ꯂꯩꯕꯗꯣ ꯑꯗꯨ ꯀꯩ ꯆꯥꯔꯖꯗꯣ
ꯀꯗꯥꯏꯗ꯭ꯔꯣ ꯏꯝꯐꯥꯜꯗ꯭ꯔꯣ ꯑꯣ ꯑꯣꯀꯦ ꯌꯨꯅꯤꯌꯟ ꯦꯞꯇꯤꯁ ꯆꯔꯆ ꯀ ꯈꯅꯤ
ꯑꯣ ꯑꯗꯨꯗꯒꯤ ꯑꯩꯅ ꯈꯪꯕ ꯃꯤ ꯑ ꯍꯥꯏꯕꯗꯤ ꯑꯩ ꯀ꯭ꯂꯥꯁ ꯑꯦꯂꯚꯦꯟ ꯇꯨꯋꯦꯜꯕꯇ ꯀꯥꯔꯤꯉꯩꯗ ꯑꯩ ꯍꯣꯁꯇꯦꯜ ꯂꯩꯃꯤꯟꯅꯕ ꯅꯨꯄꯤꯁꯤꯡ ꯇꯥꯡꯈꯣꯜ ꯅꯨꯄꯤꯁꯤꯡꯀꯣ ꯃꯣꯏꯁꯦ ꯑꯗꯨ ꯆꯥꯔꯖꯇꯒꯤꯅꯤ ꯍꯥꯏꯌꯦ ꯅꯪꯗꯤ ꯑꯗꯨ ꯆꯥꯔꯖ ꯇꯒꯤꯔꯣ
ꯗ ꯑꯩꯈꯣꯏꯗꯤꯀꯣ ꯊꯣꯡꯉꯥꯜꯂꯦ ꯂꯩꯀꯥꯏ ꯂꯩꯀꯥꯏꯒꯤ ꯈꯔ ꯊꯣꯡꯉꯥꯜꯂꯦ ꯑꯗꯨꯗꯨꯁꯨ ꯆꯠꯄ ꯌꯥꯏ ꯑꯗꯨꯗꯤ ꯎꯈꯨꯜꯗ ꯂꯩꯕ ꯃꯤ ꯃꯌꯥꯝ ꯎ
ꯑꯣ
ꯑꯩ ꯅ ꯀꯒꯤ ꯀꯁꯨ ꯀꯥꯏ
ꯑꯗꯨꯗꯒꯤ ꯃꯣꯏꯁꯦ ꯑꯗꯨꯗ ꯆꯥꯔꯖ ꯑꯗꯨꯗ ꯀꯥꯏ ꯍꯥꯏꯕꯅ ꯈꯪꯔꯝꯒꯨꯗ꯭ꯔꯥ ꯍꯥꯏꯅ ꯈꯟꯕꯅꯤꯗ
ꯑꯣ
ꯑꯗꯨꯅꯪ ꯀꯥꯏꯔꯤ ꯍꯥꯏꯔꯗꯤ ꯑꯁꯤ ꯁꯣꯃꯤꯌꯥ ꯃꯣꯏꯕꯨꯁꯨ ꯈꯪꯔꯝꯒꯅꯤ
ꯁꯨꯃꯌꯥ
ꯑꯥ
ꯁꯤ ꯈꯝꯕꯤꯅꯤ ꯑ ꯁꯨꯡꯇꯥꯟ ꯈꯪꯕ꯭ꯔ ꯁ ꯁꯨꯡꯇꯥꯟ ꯈꯪꯕ꯭ꯔ ꯅ